ꯑꯣ
ꯃꯔꯤꯕꯣ
ꯎꯝ ꯃꯥꯏ ꯅꯪꯗꯤ
ꯑꯩꯁꯨ ꯅꯨꯡꯉꯥꯏꯌꯦ ꯑꯗꯣ ꯅꯪꯗꯤ ꯉꯟꯇꯥ ꯍꯧꯒꯠꯄ ꯃꯥꯜꯂꯦꯗ
ꯍꯣꯏ ꯍꯧꯒꯠꯂꯗ ꯑꯗꯣ
ꯀꯔꯤ ꯇꯧꯔꯒ ꯂꯩꯕ꯭ꯔꯣ ꯍꯧꯖꯤꯛꯇꯤ
ꯑ ꯍꯧꯖꯤꯁꯦ ꯆꯈꯅꯤ ꯀ
ꯍ ꯇ꯭ꯔꯦꯟꯦꯟ ꯁꯥꯡ ꯊꯧꯅꯤꯌꯦ
ꯃꯔꯔꯟ
ꯍꯥꯎꯔꯅꯤ ꯍꯧꯖꯤꯛꯀꯥꯟ ꯎꯁꯣꯏ ꯂꯩꯕꯅꯤꯅ ꯎꯁꯣꯏꯗꯨꯒ
ꯍꯣꯏ ꯑꯌꯥꯏꯕ ꯁꯣꯏꯕꯨꯝ ꯑꯃꯗ ꯑꯌꯥꯏꯕꯗꯣ ꯑꯀꯪꯕꯥꯕ
ꯍ
ꯑꯗꯨꯒ ꯑ ꯁꯥꯔ
ꯁꯥ ꯑꯗꯨꯕ ꯑꯣꯁꯥ ꯇꯪꯕꯕꯕ
ꯁꯗꯝꯕꯤꯗꯁ ꯀꯪ
ꯑꯝ ꯍꯥꯎꯅꯤ
ꯎꯝ
ꯑꯗꯣ ꯁꯟꯕꯨꯗꯤ ꯃꯍꯥꯎꯗꯣ ꯈꯔ ꯋꯥꯠꯄꯅꯦ ꯑꯣꯁ ꯅꯗꯤꯟ ꯍꯎ ꯑꯣ ꯏꯟꯁꯥꯡꯗ ꯍꯛꯕꯤꯗ ꯃ ꯄ ꯍꯅ ꯄꯨꯖ ꯌꯦꯟꯁꯥꯡꯗ ꯍꯥꯞꯇꯕꯤꯔ ꯁꯥꯟꯖꯥꯗ ꯑꯃꯦꯠꯄ ꯇꯧ꯭ꯔꯅ ꯑꯗꯨ ꯑꯗꯨꯁꯨ ꯍꯥꯎꯕꯅꯤ
ꯈꯪꯖ꯭ꯔꯅꯤ
ꯎꯝ ꯎꯗꯦ ꯅꯨꯡꯗꯥꯥꯡꯕꯣ ꯌꯦꯡꯗꯕ꯭ꯔꯥ
ꯑꯣ ꯌꯦꯗ ꯑꯩꯕ
ꯑꯗꯨꯗꯒꯤꯅꯦ ꯌꯦꯉꯇ ꯍꯒꯜ ꯉꯗ
ꯀ ꯑꯗꯨ ꯃꯔ
ꯅꯣꯏ ꯃꯤ ꯀꯌꯥ ꯂꯩꯕ꯭ꯔꯥ
ꯌꯥꯃꯦ ꯑꯟꯀꯣ꯭ꯔꯕꯣ ꯐꯒꯤꯅ ꯃꯤ ꯌꯥꯝꯃꯤ
ꯎꯝ
ꯑ ꯆ ꯇꯣꯡꯕꯝ ꯍꯥꯥ
ꯍꯥ
ꯆꯥꯡꯖꯥꯡ ꯊꯣꯡꯉꯕꯣ
ꯍꯣꯏ ꯍꯧꯖꯤ ꯑ ꯆꯥ ꯍꯥꯎꯉ ꯂꯩꯌꯦ ꯑꯗꯨꯒ
ꯍꯧꯖꯤꯛꯇꯛꯇ
ꯎꯝ
ꯊꯦꯡꯕ
ꯍꯣꯏ
ꯑꯦꯧ ꯊ ꯃꯁꯦ ꯐꯠꯇꯅꯤ
ꯉꯔꯥꯡ ꯅꯨꯡꯗꯥꯡ ꯄꯨꯡ ꯑꯃꯒꯤꯗꯨ ꯌꯦꯡꯉꯦ ꯑꯗꯨꯒ ꯑꯃꯨꯛꯀ
ꯉꯥꯏꯒꯤꯁꯨ ꯌꯦꯡꯉꯦ
ꯍ ꯑꯗꯨ ꯑꯣꯏꯕꯒꯤꯅꯤ
ꯈꯪꯉꯦ ꯈꯪꯉꯦ ꯇꯧꯔꯝꯒꯅꯤ ꯅꯣꯏꯁꯦꯠꯕꯣꯜꯗ ꯉꯥꯎꯖꯕ ꯉꯥꯎꯖꯕꯤ ꯉꯥꯛꯇꯅꯤ
ꯑꯗꯨꯝ ꯃꯇꯝꯅꯦ ꯍꯥꯏꯦꯅ ꯊ ꯌꯦꯡꯅꯤ
ꯀꯣꯏꯗꯤ ꯌꯦꯡꯒꯦꯗ
ꯎꯝ ꯆꯍꯤ ꯃꯔꯤ ꯃꯇꯨꯡꯗ ꯑꯃꯨꯛ ꯁꯅꯥꯅꯤ
ꯇꯨꯡꯗꯗꯤ ꯑꯩ ꯌꯥꯎꯔꯛꯑꯅꯤ ꯑꯩꯉꯣꯟꯗ ꯁꯞꯄꯣꯔꯠ ꯇꯧꯔꯛꯒꯀꯣ
ꯍꯣꯏ ꯇꯧ ꯇꯧꯔꯗꯤ ꯀꯔꯤꯗꯤ ꯁꯞꯄꯣꯔꯠ ꯇꯧꯔꯣꯏꯗꯕ ꯃꯤ ꯂꯣꯏꯅꯃꯛ ꯇꯧꯔꯛꯀꯗꯧꯅꯤ
ꯎꯝ
ꯑꯗꯨ ꯅꯪꯅ ꯑꯩꯕꯨ ꯑꯩꯒꯤ ꯁꯞꯄꯣꯔꯠꯇꯣ ꯌꯥꯝꯃꯜꯂꯑ
ꯍꯥꯏꯔꯣꯏꯗ ꯍꯥꯏꯔꯣꯏꯗ
ꯆꯠꯄ ꯃ ꯐꯪꯄꯗꯤ ꯑꯁꯄ ꯂꯩꯗ ꯍꯅꯉꯣ
ꯎ ꯀꯩ ꯏꯟꯖꯥꯡ ꯊꯣꯡꯗꯅꯣ ꯅꯪꯗꯤ
ꯑ ꯉꯔꯥꯡꯗꯥꯒꯤꯀꯣ
ꯑꯍꯣ ꯍꯣꯏꯔꯝꯗ ꯃꯥꯂꯦ
ꯊꯔꯣꯏ ꯊꯣꯡꯕ ꯑꯗꯨ ꯑꯩꯈꯣꯏ ꯃꯤ ꯑꯍꯨꯝ ꯈꯛꯇ ꯑꯣꯏꯕꯒꯤ ꯑꯗꯨꯝ ꯂꯩꯔꯤ ꯌꯥꯝ ꯂꯩꯔꯤ ꯑꯗꯨ
ꯅꯪꯅ ꯊꯣꯡꯈ꯭ꯔꯣ
ꯑꯣ ꯑꯃꯨꯛꯀꯊꯣꯛꯒꯗꯕ ꯑ ꯑꯃꯨꯛꯀ ꯁꯥ ꯁꯥꯍꯟꯒꯗꯧꯕ ꯍꯥꯏꯒꯗꯕꯅꯤ
ꯆꯃꯦ ꯅꯔꯁꯤꯁꯤ ꯑꯗꯨ ꯑꯗꯨꯗꯤ
ꯍꯥꯥ
ꯆꯃꯤꯥꯏꯟꯅꯔꯁꯦ
ꯍꯣꯏ ꯍꯣꯏ ꯅꯪ ꯂꯥꯛꯀꯦꯔꯥ ꯑꯩ ꯂꯥꯛꯑꯣꯔꯥ
ꯏꯂꯀꯦ
ꯍꯣꯏ
ꯑꯩꯈꯣꯏ ꯍꯤꯟꯖꯥꯡ ꯃꯦꯟ ꯀꯔꯦ
ꯎꯝ ꯂꯥꯛꯑꯣ ꯉꯔꯥꯡ ꯅꯨꯡꯗꯥꯡꯗꯨꯗꯤ ꯁꯣꯏꯕꯨꯝꯅꯗꯕ ꯑꯃ ꯎ ꯑꯁꯤꯟꯕꯗꯣ
ꯑꯥ
ꯃꯍꯤ ꯌꯥꯎꯕꯗꯣ ꯑꯗꯨ ꯍꯥꯞꯇꯦꯕ ꯑꯗꯣ ꯍꯧꯖꯤꯛꯇꯤ ꯉꯔꯥꯡꯗꯣ ꯑꯩꯈꯣꯏꯒꯤ ꯏꯃꯥꯕꯣꯛꯁꯨ ꯂꯩꯕꯀꯣ ꯑꯗ ꯃꯥꯅꯗꯤ ꯎꯝ ꯃꯣꯔꯣꯛꯇꯨꯁꯨ ꯌꯥꯝ ꯆꯥꯗꯕ ꯑꯗꯨꯒꯤ ꯃꯔꯧꯁꯨ ꯌꯥꯝ ꯊꯥꯛꯇꯕ ꯑꯗꯣ ꯍꯧꯖꯤꯛꯇꯤ ꯑꯩꯈꯣꯏ ꯑꯍꯨꯝ ꯈꯛꯇ ꯑꯣꯏꯕꯅꯤꯅ ꯃꯣꯔꯣꯛꯁꯨ ꯍꯥꯞꯄꯦ ꯑꯗꯨꯁꯨ ꯍꯥꯞꯄꯦ ꯍꯧꯖꯤꯛ ꯍꯧꯖꯤꯛ ꯁꯥꯅ ꯆꯥꯔꯅꯤ
ꯑꯁ ꯃꯔ ꯃꯔꯨꯞ ꯄꯥꯝꯃꯣ
ꯍꯣꯏ ꯑ ꯊꯔꯣꯏꯒꯨꯝꯕꯗꯤ ꯑꯁ ꯃꯔꯣꯛ ꯌꯥꯝ ꯍꯥꯞꯇ꯭ꯔꯗꯤ ꯇꯜꯂꯦꯅ
ꯎꯝ
ꯃꯔꯣꯛ ꯁꯥꯕꯅ ꯐꯇꯪ ꯍꯥꯎꯋ ꯑꯣꯏꯅ
ꯍꯣꯏꯄ ꯀꯩꯀꯩ ꯇꯧꯔ ꯅꯤꯡꯁꯤꯗꯤ
ꯁꯤꯁꯦ ꯑꯗꯨꯝ ꯌꯨꯝꯗ ꯂꯩꯗꯧꯕ ꯃꯥꯜ
ꯎꯝ ꯃꯅꯤꯦꯛ
ꯀꯁꯤꯇꯗ ꯂꯩꯗ
ꯀꯕ
ꯑꯗꯨꯝ ꯌꯨꯝꯗ ꯂꯩꯔꯕꯔꯤꯀꯥꯟꯗꯤ
ꯎꯗꯤꯌꯦ
ꯑꯁꯨ ꯆ ꯃꯅꯅꯦ
ꯑꯗꯨꯗꯤ ꯅꯨꯡꯁꯤꯠ ꯆꯦꯄ꯭ꯔꯥ
ꯑ
ꯪꯁꯤꯁꯤꯄ꯭ꯔꯥ
ꯔꯝꯁꯤꯄ꯭ꯔꯣ
ꯍꯣꯏ
ꯁꯃꯥꯏ ꯇ ꯃꯤ ꯂꯩꯖ ꯍꯧꯖꯤ ꯀꯗꯄ
ꯁꯤꯡꯒꯔ ꯍꯣꯏ ꯀꯧꯕꯥꯎꯤꯔꯤꯗꯣ ꯇꯥꯕ꯭ꯔꯥ
ꯍꯥ
ꯍꯧꯖꯤꯛ ꯕꯦꯛꯒ꯭ꯔꯥꯎꯟꯗ ꯁꯤꯡꯒꯔꯈꯣꯏ ꯏꯁꯩ ꯁꯛꯛꯗ ꯇꯥꯕ꯭ꯔꯥ
ꯑ ꯇꯗꯦ
ꯪꯪ ꯇꯝ ꯇꯝ ꯇꯝ ꯇꯝ ꯇꯔ ꯅꯦꯆꯔꯦꯜ ꯁꯤꯁꯤꯡꯒꯔ
ꯎꯝ ꯑꯁ ꯍꯧꯖꯤꯛ ꯍꯧꯁꯨ ꯊꯦꯡꯉꯤꯅꯦ ꯄꯨꯡꯁꯤꯅ ꯑꯁ ꯑꯩꯗꯤ ꯉꯜꯂꯤꯒꯥꯏ ꯇꯧꯔꯒ ꯂꯩꯔꯦꯕ ꯍꯛꯇꯣ
ꯑꯩꯁꯨ ꯑꯩꯈꯣꯏ ꯏꯅꯥꯎꯅꯨꯄꯥ ꯁ꯭ꯀꯨꯜ ꯆꯠꯀꯅꯦꯕ ꯑꯗꯨꯒꯤ ꯍꯧꯒꯠꯅꯤꯡꯗꯕꯗꯣ ꯑꯗꯨ ꯑꯣꯏꯔꯁꯨ ꯎꯄꯥꯏ ꯂꯩꯗ
ꯑ ꯑꯗ ꯑꯩꯁꯨꯅꯤꯔꯖꯦ ꯀ꯭ꯂꯥꯁ ꯆꯠꯄ ꯇꯟꯕꯗꯣ ꯄꯨꯡ ꯌꯦꯉꯒ ꯁꯀꯪꯗ ꯍꯟꯗꯛ ꯆꯠꯄ ꯆꯠꯄꯒ ꯇꯜ ꯂꯩꯅꯦꯦ ꯀꯩꯅꯅ ꯍ
ꯑꯁ ꯀꯩꯅꯣ ꯇꯧꯈ꯭ꯔꯦꯅ ꯎꯝ ꯌꯥꯝꯃ ꯔꯤꯇꯥꯌꯔ ꯑꯣꯏꯈ꯭ꯔꯦꯅ
ꯑꯣꯏꯖꯁ ꯃꯨ ꯋꯥꯔꯗ
ꯃꯁꯤꯁꯤ ꯃꯁꯤꯁꯤꯁꯦ ꯀꯩꯅꯣ ꯇꯧꯋꯦ ꯃꯣꯏꯗꯣ ꯉꯝꯗꯦ ꯎꯝ
ꯀꯄꯣꯗꯨ ꯊ ꯊꯦꯝꯕꯤ
ꯑꯩ ꯁꯞꯄꯣꯔꯠ ꯇꯧꯗꯦ ꯑꯗꯨ ꯑꯣꯏꯔꯁꯨ ꯔꯤꯇꯥꯌꯔ ꯇꯧꯈ꯭ꯔꯦ ꯍꯥꯏꯕꯒꯤ
ꯎꯝ ꯌꯥꯗꯦ ꯅꯪꯁꯨꯄꯋꯥꯔꯒ ꯇꯧꯗ
ꯑꯦꯗꯤ ꯄꯝꯗ
ꯖꯤꯈ꯭ꯔ ꯃꯥꯅꯅꯤꯅ ꯠꯇꯅ ꯑꯞ ꯆꯁꯄ ꯇꯣꯂ ꯀꯔ ꯃꯥꯂꯅꯤꯕ
ꯎꯝ ꯀꯗ ꯅꯪ ꯏ ꯄꯤ ꯗꯣ ꯄꯃꯨꯗꯣ
ꯎꯝ ꯇꯅꯤ ꯀ ꯇꯧꯅꯤꯗ ꯍꯟꯖꯥꯡ ꯂꯣꯏꯔꯗꯤ ꯀꯥ ꯆꯠꯂꯅꯤ ꯠ ꯂꯩꯇꯕꯗ
ꯍꯧꯖꯤꯛꯁꯨꯣ ꯂꯩꯗꯤ ꯍꯧꯖꯤꯛ ꯀꯁꯨ
ꯍꯣꯏ ꯍꯧꯖꯤꯛꯀꯤꯗꯤ ꯑꯁ ꯀꯩꯅꯣꯅ ꯀꯩꯅꯣꯅ ꯇꯧꯔꯈ꯭ꯔꯅꯤ
ꯍꯧꯖꯤꯛꯀꯤ ꯏꯪꯂꯦꯟꯒ ꯃꯦꯛꯁꯤꯀꯣ
ꯎꯝ ꯑꯩꯅ ꯀꯥꯔ
ꯐꯗꯤ ꯀꯦ
ꯆꯕꯔ
ꯏꯁ ꯑꯗꯨꯅ ꯌꯦꯒ ꯑꯩꯈꯣꯏ ꯏꯕꯣꯛꯈꯣꯏꯗꯤ ꯕꯣꯜ ꯌꯦꯡꯕ꯭ꯔꯥ ꯇꯨꯝꯃꯒ ꯂꯩꯔꯦ ꯍꯧꯖꯤꯛ
ꯐꯔꯦ ꯀ ꯀ ꯕꯔꯃꯤꯍ ꯂꯩꯦꯕꯅꯦ ꯁꯤꯗ
ꯎꯝ
ꯀꯝꯄꯅꯤꯒꯤꯁꯦ ꯁꯨꯛ ꯌꯦꯡꯉꯦ ꯑꯗꯨꯕꯨꯅꯦ ꯑꯩ ꯍꯧꯖꯤꯛꯀꯥꯟꯅꯤ ꯑꯗꯨꯝ ꯐꯔꯛ ꯇꯥꯕ ꯍꯥꯏꯗꯕ꯭ꯔꯥ
ꯔꯃꯆꯌꯥ ꯎꯝ
ꯅꯅꯤ ꯀꯣꯂꯖ ꯆ
ꯆꯣ ꯆꯠ
ꯗꯣ ꯍꯖ ꯇ ꯐꯔꯤꯗꯧꯔ ꯂꯩꯅꯤ
ꯌꯨꯝꯗ ꯑꯗꯨꯝꯂꯦ
ꯎꯝ
ꯐꯔꯤꯅꯦ ꯀꯗ ꯀꯔꯀꯦꯔꯀꯦ ꯀꯔꯄ ꯑꯣꯏꯕ ꯇꯔꯠꯇ
ꯆꯨꯝꯗ꯭ꯔꯣ
ꯍꯣꯏ ꯑ ꯅꯪ ꯇꯝꯄꯥꯛꯇ ꯂꯩꯔꯝ ꯂꯩꯒꯗꯧꯕ ꯃꯥꯜꯂꯦ ꯀꯣ ꯎꯝ ꯑꯩꯈꯣꯏꯗꯤ ꯆꯤꯡꯗꯅꯦ
ꯄꯩꯁꯅ ꯐꯅ ꯑꯩ ꯈꯪꯉꯦ ꯅꯪ ꯂꯩꯔꯤꯕ ꯃꯐꯝꯗ ꯍꯥꯏꯗ꯭ꯔꯁꯨ ꯌꯥꯔ
ꯍꯣꯏ ꯍꯥꯏꯩꯔꯛꯑꯣꯏꯗ
ꯎ ꯍꯥꯏꯔ ꯑꯣꯏꯔꯦ ꯍꯥꯏꯦꯕꯒꯤꯅꯦꯁ ꯍꯥ ꯗꯗꯤ ꯈꯪꯗꯦ ꯀꯩꯩꯅ
ꯍ
ꯅꯪꯗꯤ ꯀꯃꯥꯏꯅ ꯇꯧꯔꯒ ꯂꯩꯔꯦꯅꯤ
ꯈꯪꯗꯦ ꯉꯁꯤꯁꯦ ꯀꯔꯤ ꯇꯧꯒꯦꯔꯥ ꯑꯗꯨ ꯏꯃꯥꯟꯕꯤꯈꯣꯏ ꯀꯣꯏꯔꯛꯀꯅꯤ ꯍꯥꯏꯕꯒꯨꯝꯗꯧꯋꯤ
ꯑꯆꯥ ꯀꯣꯏꯊꯣꯛꯎꯔꯣ ꯂꯪꯊꯣꯛꯎꯔꯣ
ꯣꯏ ꯎꯝ ꯆꯤꯖꯁꯨꯒ ꯆꯅꯤ
ꯎꯝ ꯌꯁꯥꯁꯨ ꯊ ꯂꯧꯑꯣ ꯍꯦ ꯀꯥꯎꯔꯛꯀꯅꯨ ꯀꯥꯎꯔꯦ ꯌꯥꯔꯦ